ꯀꯅꯥꯅꯣ ꯄꯥꯏꯕꯤꯔꯤ ꯄꯤꯕꯣ
ꯄꯥꯏꯖꯔꯤ ꯕ ꯑꯩ ꯏꯁꯥꯃꯛ ꯄꯥꯛꯆꯥꯎ
ꯆꯥꯎ ꯑꯣ ꯄꯥꯛ ꯄꯥꯛꯆꯥꯎ ꯑꯣꯏꯔꯦ ꯃꯤꯡꯁꯤꯅ ꯁꯣꯝꯗ ꯇꯣꯡꯉꯥꯟꯅ ꯊꯣꯛꯄꯁꯤꯗ ꯑꯩꯗꯤ ꯀꯅꯥꯅ ꯄꯥꯏꯔꯛꯏꯖꯥꯠꯅꯣꯅ ꯑꯝꯇ ꯍꯪꯒꯦꯅ ꯇꯧꯔꯛꯄꯅꯤꯗ ꯑꯗꯨꯣ ꯄꯥꯛꯆꯥꯎ ꯀꯔꯤ ꯌꯦꯟꯁꯥꯡ ꯆꯥꯕꯤꯔꯒꯦ ꯉꯁꯤꯁꯤꯕꯨ
ꯑꯁꯤꯗꯤ
ꯉꯁꯤꯗꯤ ꯑꯩꯒꯤ ꯏꯄꫭꯛ ꯅꯨꯃꯤꯠ ꯇꯥꯏꯌꯦꯅꯀꯣ ꯑꯗꯨꯒ ꯌꯦꯟ ꯀꯣꯏꯂꯔ ꯑꯃ ꯊꯣꯡꯉꯦ
ꯑꯗꯒꯤ ꯍꯋꯥꯏ ꯑꯁꯥꯡꯕꯤ ꯇꯣꯅꯤꯡꯀꯣꯛ ꯌꯥꯌꯥꯡꯇꯣꯟ ꯑꯗꯒꯤ ꯅꯥꯀꯨꯞꯄꯤ ꯁꯥꯃꯔꯣꯏ ꯃꯈꯜ ꯃ
ꯃꯈꯟ ꯃꯈꯜ ꯃꯔꯣꯏ ꯄꯥꯡ ꯍꯥꯞꯄꯨꯀꯣ ꯃꯈꯟ ꯈꯜꯂꯦꯖꯥ ꯃꯦꯠꯂꯦ ꯑꯗꯒꯤ ꯇꯔꯕꯨꯆꯥꯥ ꯆꯥꯔꯦ ꯑꯪꯒꯨꯔ ꯆꯥꯔꯦ ꯑꯗꯨꯗꯤ ꯍꯧꯖꯤꯛ ꯍꯧꯖꯤꯛ ꯌꯨꯝꯗ ꯄꯨꯛꯁꯦ ꯄꯤꯛ ꯊꯪꯉꯩ ꯂꯩꯕꯤꯔꯕ꯭ꯔꯣ ꯀꯃꯥꯏꯅ ꯇꯧꯔꯤꯒꯦ ꯌꯥꯝ ꯊꯟꯕꯗꯤ ꯑꯣꯏꯖꯦꯗ ꯍꯥꯏꯕꯗꯤ ꯌꯥꯝ ꯀꯥ ꯍꯦꯟꯅ ꯆꯥꯁꯤꯟꯈꯤꯗꯦꯕꯀꯣ ꯏꯁꯥ ꯈꯤꯇꯪ ꯊꯥꯔꯒ ꯆꯥꯈꯤꯕ ꯑꯣꯏꯕꯀꯣ ꯑꯗꯨꯒꯤ ꯆꯨꯝ ꯄꯣꯊꯥꯔꯝꯕꯅꯤ ꯅꯪꯗꯤ ꯀꯔꯤ ꯆꯥꯔꯒꯦ ꯀꯃꯥꯏ ꯀꯃꯥꯏ ꯇꯧꯔꯒꯦ ꯑꯩꯁꯨ ꯁꯤꯗꯤ ꯆꯥꯖꯗ꯭ꯔꯦꯪ ꯑꯁꯤꯗꯤ ꯀꯣꯏꯂꯔ ꯊꯣꯡꯕ ꯈꯔ ꯆꯥꯁꯤꯜꯂꯨꯕ ꯑꯗꯨꯅ ꯄꯨꯛꯁ ꯊꯟꯗꯅ ꯆꯥꯗ꯭ꯔꯦ ꯑꯗꯣ ꯈꯪꯗꯦ ꯍꯣꯔꯦꯟ ꯂꯥꯝꯃꯛꯑꯒꯗꯤ ꯑꯃꯨꯛ ꯆꯥꯕꯁꯨ ꯌꯥꯏ ꯈꯔ ꯑꯗꯨ ꯍꯧꯖꯤꯛ ꯍꯧꯖꯤꯛꯀꯤ ꯑꯣꯏꯅꯗꯤ ꯆꯥꯁꯤꯜꯂꯔꯣꯏꯒꯦꯅꯗꯤ ꯈꯜꯂꯤ ꯑꯗꯨꯅꯦ ꯑꯗꯨꯒ ꯑꯗꯨꯝ ꯍꯧꯖꯤꯛ ꯂꯩꯌꯦ ꯑꯗꯨꯝ ꯀꯩꯁꯨ ꯊꯣꯏꯗꯣꯛꯄ ꯇꯧꯗꯦ ꯀꯣ ꯅ ꯂꯥꯝꯛꯄ ꯍꯥꯏꯁꯦ ꯀꯩꯒꯤꯅꯣ ꯀꯟꯅ ꯆꯥ ꯅꯠꯇ꯭ꯔꯥꯕ ꯅꯠꯇꯗ ꯅꯍꯥꯟ ꯌꯥꯡꯈꯩꯗꯤ ꯑꯗꯨꯝ ꯅꯤꯄꯥꯥꯟ ꯃꯈꯥꯏ ꯃꯥꯄꯜ ꯁ꯭ꯋꯥꯏꯗ ꯆꯥꯕꯅꯦ ꯉꯁꯤꯗꯤ ꯉꯟꯅ ꯃꯉꯥ ꯃꯈꯥꯏ ꯇꯔꯨꯛ ꯑꯗꯨꯋꯥꯏꯗ ꯆꯥꯈ꯭ꯔꯕꯅꯤꯅ ꯍꯣꯔꯦꯟ ꯑꯊꯦꯡꯕꯗ ꯁꯨꯝ ꯑꯩꯒꯤ ꯍꯥꯟꯅꯒꯤ ꯃꯇꯝꯗꯨꯒꯤ ꯁꯨꯝ ꯆꯥꯅꯤꯡꯉꯛꯑꯒꯗꯤ ꯍꯥꯏꯕꯒꯤ ꯋꯥꯅꯤꯦꯗ ꯑꯗꯨꯗ ꯅꯪꯁꯦ ꯍꯦꯛ ꯋꯥꯔꯤ ꯁꯥꯟꯅꯍꯧꯕꯒ ꯑꯗꯨꯝ ꯐꯣꯟꯁꯦ ꯂꯥꯛꯑꯦ ꯀꯃꯥꯏꯅ ꯇꯧꯕꯅꯣ ꯅꯪꯕꯨ
ꯑꯩꯗꯣ ꯏꯅꯥꯎꯄꯥꯒꯤ ꯐꯃꯨꯡꯗ ꯂꯩꯕ ꯑꯩꯒꯤ ꯏꯅꯥꯎꯄꯥꯒꯤ ꯐꯣꯟ ꯂꯥꯛꯄꯗꯨꯗ ꯑꯩꯅ ꯀꯛꯇꯠꯄꯅꯤꯗ ꯃꯣꯏꯗꯤ ꯑꯃꯨꯛ ꯉꯁꯤ ꯑꯩꯈꯣꯏꯒꯤ ꯏꯅꯥꯎꯄꯥ ꯃꯃꯥ ꯃꯃꯥꯡꯒꯤ ꯑꯃ ꯂꯩꯕꯗꯣ ꯑꯗꯨ ꯃꯥꯒꯤ ꯂꯨꯍꯣꯡꯕꯒꯤ ꯍꯩꯖꯤꯡꯄꯣꯠ ꯁꯦꯝꯕ ꯉꯁꯥꯏꯏꯗꯒꯤ ꯍꯦꯛ ꯂꯥꯛꯄꯗꯒꯤ ꯁꯦꯝꯕꯅꯦꯕ ꯇꯔꯦꯠ ꯁ꯭ꯋꯥꯏꯗꯩ ꯁꯦꯝꯕꯅ ꯍꯧꯖꯤꯛꯇ ꯁꯦꯝꯕ ꯂꯣꯏꯗꯉꯥꯏ ꯅꯨꯄꯤꯒꯤ ꯃꯥꯒꯤ ꯍꯩꯖꯝꯄꯣꯠ ꯍꯥꯞꯅꯕ ꯕꯣꯛꯁꯇꯣ ꯑꯗꯨ ꯁꯦꯝꯕ ꯅꯨꯄꯥ ꯃꯈꯩꯗꯤ ꯅꯨꯄꯥꯒꯤ ꯃꯈꯩꯗꯨꯗꯤ ꯅꯨꯄꯥꯒꯤ ꯆꯍꯨꯝꯅꯦ ꯕꯣꯛꯁ ꯁꯦꯝꯒꯗꯕꯗꯣ ꯑꯩ ꯃꯃꯥꯟꯅꯕ ꯑꯅꯤ ꯂꯥꯛꯑꯦ ꯑꯗꯒꯤ ꯑꯩꯒꯤ ꯄꯣꯛꯃꯤꯟꯅꯕꯤ ꯏꯅꯥꯎ ꯄꯥ ꯇꯧ
ꯇꯧꯔꯒ ꯁꯦꯝꯃꯤ ꯑꯣ ꯑꯆꯥꯄꯣꯠ ꯁꯦꯝꯕꯗ ꯃꯥꯏ ꯗꯦꯠ ꯀꯌꯥꯅꯣ ꯍꯩꯖꯤꯡꯄꯣꯠꯄ ꯃꯥꯒꯤ ꯗꯦꯠꯁꯦ ꯇꯥꯡ ꯇꯔꯥꯇꯔꯦꯠꯇꯅ ꯍꯩꯖꯤꯡꯄꯣꯠ ꯄꯨꯨꯗꯣꯏꯕ ꯑꯗꯨꯒ ꯇꯔꯥꯃꯥꯄꯜꯗꯅ ꯊꯨꯍꯣꯡꯗꯣꯏꯕ ꯑꯗꯨꯒ ꯀꯨꯟꯃꯔꯤꯗꯅ ꯃꯗꯣꯏ ꯑꯣ ꯅꯨꯄꯤ ꯃꯅ ꯀꯥꯏꯗ ꯑꯣꯏꯗꯔꯤꯉꯣ ꯅꯨꯄꯤ ꯃꯌꯨꯝꯁꯦ ꯎꯕꯒꯥꯏ ꯂꯥꯏꯛ ꯑꯆꯧꯕ ꯑꯣꯏꯗꯣꯏ ꯑꯣ ꯑꯃ ꯀꯩꯅꯣ ꯂꯩꯕꯗꯣꯏꯗꯣꯏꯔꯥ ꯊꯥꯎ ꯍꯟꯝꯒ ꯂꯩꯕꯗꯣ ꯑꯗꯨ ꯍꯦꯟꯕ꯭ꯔꯥ ꯅꯠꯇ꯭ꯔꯒ ꯌꯧꯗ꯭ꯔꯤꯉꯩꯗꯔꯥ ꯊꯥꯎ ꯍꯟꯐꯝ ꯍꯥꯏꯁꯦ ꯃꯔꯛꯇ ꯑꯃ ꯂꯩꯌꯦ ꯑꯩꯈꯣꯏꯒꯤ ꯀꯛꯆꯤꯡꯗꯒꯤ ꯈꯤꯇꯪ ꯍꯦꯟꯗꯣꯛꯂꯛꯑꯒ ꯀꯩꯔꯛꯁꯨ ꯌꯐꯥꯔ ꯇꯅꯦꯠ ꯑꯃꯁꯨ ꯂꯩꯔꯦ ꯑꯗꯒꯤ ꯑꯃꯅ ꯑꯕ ꯒꯥꯏ ꯕꯖꯥꯔꯗꯒꯤ ꯈꯤꯇꯪ ꯍꯥꯏꯖꯔ ꯑꯃ ꯂꯩ ꯑꯗꯨ ꯀꯔꯝꯕꯒꯤ ꯊꯥꯎ ꯍꯐꯝꯅ ꯑꯁꯨꯝ ꯍꯥꯏꯔꯤꯁꯤ ꯅꯠꯇꯦ ꯑꯩꯈꯣꯏꯁꯤꯒꯤ ꯀꯛꯆꯤꯡꯗꯒꯤ ꯀꯩꯔꯛ ꯌꯧꯗ꯭ꯔꯤꯉꯩꯗ ꯂꯩꯕꯗꯨꯗꯤ ꯀꯛꯆꯤꯡ ꯆꯤꯡꯏ ꯋꯥꯕꯒꯥꯏ ꯆꯤꯡꯗꯤꯌꯦ ꯋꯥꯕꯕꯒꯥꯏ ꯍꯥꯏꯔꯒꯗꯤ ꯊꯥꯎꯁꯦ ꯑꯃꯈꯛꯇꯅ ꯂꯩꯔꯤꯁꯦ ꯁꯤꯗ ꯀꯩꯁꯨ ꯉꯥꯎꯅꯉꯥꯏꯒꯤ ꯃꯆꯥꯛ ꯂꯩꯇꯕ꯭ꯔꯥꯅꯗꯤ ꯈꯜꯂꯦ ꯑꯩꯒꯤ ꯋꯥꯈꯜꯗꯗꯤ ꯑꯗꯨ ꯌꯧꯗ꯭ꯔꯤꯌꯦ ꯃꯣꯏꯒꯤꯁꯦ ꯍꯥꯏꯕꯗꯤ ꯕꯖꯥꯔꯁꯨ ꯌꯧꯗꯦꯕꯀꯣ ꯑꯩꯈꯣꯏꯒꯤ ꯀꯩꯔꯛꯀꯤ ꯇꯣꯉꯥꯟ ꯃꯈꯣꯡꯅꯦ ꯀꯧꯕ ꯒꯥꯥꯏ ꯑꯩ ꯑꯍꯥꯟꯕ ꯆꯤꯡꯕ ꯍꯧꯔꯛꯄ ꯑꯗꯨꯋꯥꯏꯗ ꯑꯣꯏꯗꯣꯏꯅꯦꯕ ꯀꯩꯔꯛ ꯇꯣꯉꯥꯟ ꯃꯈꯣꯡꯗꯤ ꯑꯩ ꯃꯊꯪ ꯊꯪꯅꯕ ꯃꯣꯏꯒꯤ ꯆꯪꯐꯝ ꯑꯃ ꯂꯩꯕ ꯂꯝꯕꯤ ꯆꯥꯡꯅ ꯆꯪꯈꯤꯕ ꯂꯥꯏꯔꯤꯛ ꯑꯆꯧꯕ ꯑꯃ ꯂꯩꯕꯗꯣ ꯑꯗꯨ ꯑꯣꯏꯗꯣꯏꯅꯦ ꯑꯗꯨꯗꯨꯣꯏꯒꯤ ꯂꯥꯏꯔꯤꯛꯁꯨ ꯍꯥꯏꯗꯤ ꯑꯗꯨꯝ ꯂꯥꯏꯛ ꯑꯆꯧꯕ ꯑꯗꯨꯃꯅ ꯍꯥꯏꯌꯦꯕ ꯑꯗꯨ ꯑꯩꯈꯣꯏꯒꯤꯁꯦ ꯀꯩꯅꯣꯒꯤ ꯀꯌꯥ ꯈꯤꯇꯪ ꯍꯦꯟꯗꯣꯛꯄꯒ ꯑꯗꯣ ꯑꯩꯈꯣꯏꯒꯤ ꯐꯤ ꯃꯉꯅꯤ ꯏꯤꯟꯅꯥꯎ ꯇꯕ ꯍꯧꯋꯦ ꯑꯗꯨꯅꯀꯣ ꯊꯣꯡ ꯃꯥꯟꯕ ꯃꯆꯥ ꯑꯃ ꯂꯥꯜꯂꯒ ꯍꯥꯏꯌꯔ ꯁꯦꯀꯦꯟꯗꯔꯤ ꯁ꯭ꯀꯨꯜ ꯑꯃꯁꯨ ꯂꯩꯒ ꯇꯧꯕꯅꯤ ꯃꯣꯏꯗ ꯍꯥꯏ ꯑꯗꯨꯗꯒꯤ ꯈꯤꯇꯪ ꯍꯦꯜꯂꯒ ꯑꯣꯏꯗꯣꯏꯅꯤꯀꯣ ꯑꯗꯨꯗ ꯃꯣꯏꯁꯦ ꯍꯥꯏꯗꯤ ꯊꯥꯎ ꯍꯟꯐꯝꯗꯨꯁꯨ ꯌꯧꯗꯦ ꯍꯥꯏꯔꯒꯗꯤ
ꯌꯧꯗꯦꯗ ꯀ ꯀꯩꯔꯛ ꯇꯣꯃ ꯃꯈꯣꯡꯗꯒꯤ ꯍꯦꯛ ꯅꯥꯟꯊꯕꯒ ꯀꯩꯔꯛ ꯋꯥꯕꯒꯥꯏ ꯑꯍꯧꯕ ꯍꯧꯔꯛꯄ ꯖꯒꯥ ꯑꯣꯏꯗꯣꯏꯅꯦꯕꯀꯣ ꯑꯩꯈꯣꯏꯒꯤ ꯑꯃ ꯂꯥꯏꯁꯪ ꯃꯆꯥ ꯑꯃꯒ ꯂꯩꯕꯗꯣ ꯑꯗꯨꯏꯗ ꯆꯪꯐꯝ ꯂꯩꯈꯤꯕꯗꯣꯣꯝ ꯑꯩꯈꯣꯏꯔꯣꯝꯗꯒꯤ ꯍꯥꯏꯗꯔꯛꯄꯗ ꯌꯦꯠꯂꯣꯝ ꯊꯪꯕꯗ ꯑꯃ ꯂꯩꯕ
ꯂꯩꯕꯗꯣ ꯂꯥꯏꯁꯪ ꯃꯆꯥ ꯑꯃ ꯂꯩꯔꯒ ꯆꯪꯃꯝꯒ ꯂꯩꯕꯗꯣ ꯑꯗꯨꯗꯤ ꯑꯣꯏꯗꯣꯏꯀ ꯑꯗꯨꯗꯤ ꯑꯗꯒꯤ ꯀꯌꯥꯝ ꯆꯪꯉꯤꯅꯣ ꯌꯥꯝ ꯆꯪꯗ꯭ꯔꯕ ꯅꯠꯇ꯭ꯔꯥ ꯀꯃꯥꯏꯅ ꯇꯧꯒꯦ
ꯑꯗꯩ ꯆꯪꯗ꯭ꯔꯦ ꯑꯗꯩ ꯁꯨꯝ ꯆꯪꯈꯤꯕꯗꯣꯀꯣ ꯃꯣꯏꯒꯤ ꯂꯩꯥꯏꯔꯛ ꯇꯥꯕ ꯍꯧꯔꯛꯄꯗꯣ
ꯗꯣ ꯂꯩꯔꯛ ꯑꯗꯨꯗꯤ ꯃꯣꯏ ꯎ ꯂꯥꯏꯔꯛ ꯃꯔꯤꯒ ꯃꯉꯥ ꯁꯨꯕ꯭ꯔꯥ ꯑꯗꯨꯥꯏ ꯑꯣꯏꯗꯣꯏꯅꯤ ꯃꯌꯥꯏꯋꯥꯏꯗꯤ ꯑꯣꯏꯗꯣꯏꯅꯦ ꯑꯣ ꯑꯗꯨꯗꯤꯗꯤ ꯍ ꯂꯨꯍꯣ ꯁꯤ ꯒꯥꯔꯤꯗ ꯆꯠꯄ ꯇꯥꯕꯅꯤꯅꯦꯀꯣ ꯍꯣꯏ ꯂꯥꯞꯄꯕꯅꯤꯅ ꯒꯥꯔꯤ ꯍꯥꯏꯗꯤ ꯑꯗꯨꯝ ꯒꯥꯔꯤꯗ ꯆꯠꯂꯒ ꯌꯥꯝ ꯂꯥꯞꯄꯗꯤ ꯅꯠꯇꯦ ꯑꯗꯨ ꯇꯥꯔꯁꯨ ꯈꯣꯡ ꯆꯠꯄꯗ ꯈꯤꯇꯪ ꯅꯨꯡꯉꯥꯏꯕ ꯖꯒꯥꯗꯤ ꯑꯣꯏꯗ꯭ꯔꯦꯅꯀꯣ ꯑꯗꯨꯗꯨꯅ ꯁꯨꯝ ꯍꯥꯏꯗꯤ ꯒꯥꯔꯤꯗꯤ ꯋꯥꯏꯗꯕꯗꯤ ꯗꯔꯀꯥꯔ ꯇꯥꯗ꯭ꯔꯦ ꯗꯔꯀꯥꯔ ꯇꯥꯏꯌꯦꯕꯀꯣ ꯍꯣꯏ ꯍꯣꯏ ꯍꯥꯏꯗꯤ ꯆꯠꯇꯔꯤꯕ ꯂꯝꯕꯤꯗꯨꯁꯨ ꯑꯩꯈꯣꯏꯒꯤ ꯍꯥꯏꯋꯦꯁꯨ ꯑꯣꯏꯕꯅꯤꯅ ꯈꯣꯡꯅ ꯑꯗꯨꯗ ꯁꯥꯡꯅ ꯆꯠ ꯑꯁꯤꯟꯕ ꯍꯥꯏꯗꯨꯁꯨ ꯐꯔꯛ ꯑꯃꯗꯤ ꯇꯥꯗꯣꯏꯅꯤ ꯑꯗꯨꯅ ꯒꯥꯔꯤꯗ ꯐꯔ ꯑꯁ ꯉꯁꯤꯗꯤꯀꯣ ꯁꯥꯔꯥꯁꯦ ꯀꯩꯅꯤ ꯍꯦꯛ ꯆꯥꯛ ꯇꯣꯛꯄ ꯍꯜꯂꯛꯄꯗꯒꯤꯩ ꯁꯥꯔꯁꯦ ꯑꯗꯨꯝ ꯃꯨꯟꯗ ꯑꯩꯈꯣꯏ ꯀꯩꯕꯩ ꯇꯧꯔꯒ ꯄꯠꯊ ꯂꯩꯔꯦ ꯌꯦꯡꯕꯅꯤ ꯉꯁꯥꯏ ꯑꯩ ꯍꯧꯒꯠꯂꯤꯁꯦ ꯉꯁꯤꯒꯤ ꯄꯨꯡ ꯉꯔꯥꯡ ꯇꯨꯝꯕꯁꯨ ꯄꯨꯡ ꯕꯥꯔꯣ ꯍꯦꯜꯂꯦꯕꯀ ꯕꯥꯔ ꯃꯈꯥꯏ ꯑꯃ
ꯍꯂꯦ ꯑꯗꯒꯤꯗꯤ ꯑꯩꯒꯤ ꯐꯣꯝ ꯀꯩꯀꯩ ꯈꯔ ꯇꯧꯔꯒ ꯏꯃꯥꯟꯅꯕꯤ ꯏꯝꯐꯥꯜ ꯆꯠꯀꯗꯕ ꯂꯩꯕ ꯑꯗꯨꯗ ꯄꯤꯅꯕꯅꯤꯅ ꯃꯥꯗꯤ ꯄꯨꯡ ꯃꯉꯥ ꯂꯥꯛꯀꯅꯤ ꯑꯩꯗꯤ ꯉꯥꯏꯕ ꯌꯥꯔꯣꯏ ꯈꯣꯠꯂꯣꯏ ꯑꯅꯥꯕꯒꯤ ꯆꯠꯄꯅꯤꯅꯒ ꯍꯥꯏꯗꯅ ꯑꯩꯁꯦ ꯑꯗꯨꯝ ꯊꯕꯛ ꯆꯠꯀꯗꯧꯔꯦ ꯈꯟꯖꯥꯟꯅꯕꯒꯤ ꯁꯨꯝ ꯄꯨꯡ ꯑꯍꯨꯝ ꯁ꯭ꯋꯥꯏꯗꯒꯤ ꯄꯤꯛꯀꯞ ꯊꯣꯛꯑꯒ ꯇꯨꯝ ꯁꯨꯈ ꯄ ꯊꯣꯛꯣꯛꯄ ꯇꯨꯝꯕꯁꯨ ꯃꯦꯀꯠꯊ ꯊꯣꯛꯄ ꯍꯥꯏꯗꯤ ꯊꯕꯛ ꯑꯃ ꯆꯠꯇꯨꯔ ꯂꯩ ꯈꯟꯅ ꯑꯩꯅ ꯍꯦꯟꯗꯣꯛꯈꯤꯒꯗ꯭ꯔꯥ ꯐꯒꯠꯆꯕꯒꯤꯀꯣ ꯑꯗꯨꯗꯩꯗ ꯑꯃꯨꯛ ꯇꯧꯔꯦ ꯑꯗꯒꯤ ꯄꯨꯡ ꯃꯔꯤ ꯃꯈꯥꯏ ꯁ꯭ꯋꯥꯏꯗꯒꯤꯀꯣ ꯀꯩꯅꯣ ꯇꯧꯔꯦ ꯑꯗꯨꯝ ꯍꯥꯏꯗꯤ ꯇꯨꯝꯕ ꯌꯥꯗꯕꯒꯤ ꯑꯗꯨꯝ ꯍꯧꯒꯠꯂ ꯂꯩꯔꯦ ꯍꯧꯒꯠꯂ ꯂꯩꯔ ꯅꯕꯥꯟꯅꯤ
ꯑꯗꯒꯤ ꯑꯩꯅ ꯃꯦꯁꯦꯁ ꯊꯥꯏ ꯅꯪ ꯂꯥꯛꯈ꯭ꯔꯕ ꯈꯣꯠꯈ꯭ꯔꯕ ꯂꯥꯛꯇ꯭ꯔꯤꯌꯦ ꯃꯥ ꯊꯣꯛꯂꯛꯄ ꯀꯥꯟꯗ ꯑꯃꯨꯛ ꯄꯥꯎ ꯐꯥꯎꯔꯛꯀꯦ ꯍꯥꯏꯔꯒ ꯇꯨꯃꯤꯟ ꯂꯩꯁꯤꯟꯈ꯭ꯔꯦꯅꯦ ꯑꯗꯨꯒ ꯃꯥꯖꯦ ꯍꯦꯛꯇ ꯀꯥꯎꯔꯨꯔꯖꯥꯠꯅꯦ ꯑꯗꯨ ꯑꯩꯈꯣꯏꯒꯤ ꯄꯂꯦꯟ ꯌꯧꯔꯝꯗꯥꯏ ꯑꯗ꯭ꯋꯥꯏꯗ ꯑꯩꯗꯣ ꯀꯥꯎꯔꯨꯔꯦ ꯍꯧꯖꯤꯛ ꯑꯩ ꯅꯪ ꯂꯥꯛꯑꯣ ꯍꯥꯏꯔ ꯊꯦꯡꯉꯦꯕ ꯃꯥꯅ ꯀꯣꯟꯅ ꯀꯣꯜ ꯇꯧꯔꯛꯄꯁꯦ ꯍꯥꯏꯗꯤ ꯃꯔꯤ ꯃꯈꯥꯏ ꯁ꯭ꯋꯥꯏꯗ ꯉꯥꯏꯔ ꯂꯩꯕꯅꯤ ꯑꯩꯈꯣꯏ ꯑꯗꯨꯝ ꯃꯔꯤ ꯄꯨꯡ ꯃꯉꯥ ꯃꯈꯥꯏ ꯁ꯭ꯋꯥꯏꯗ ꯍꯥꯏꯔꯛꯑꯦ ꯑꯗꯒꯤꯗꯤ ꯑꯩꯁꯦ ꯑꯗꯨꯏꯗꯨꯅ ꯅꯣꯏꯗꯁꯨ ꯍꯧꯗꯣꯛꯄ ꯈꯣꯠꯄ ꯇꯧꯔꯒ ꯋꯥꯀꯤꯡ ꯆꯠꯁꯤꯔꯥ ꯆꯠꯂꯣꯏꯁꯤꯔꯥ ꯑꯗꯨ ꯍꯪꯉꯝꯗ꯭ꯔꯦꯕꯀꯣ ꯑꯗꯨꯏꯗꯨꯒꯤ ꯑꯩꯁꯨ ꯗꯨꯝ
ꯃꯉꯥ ꯃꯈꯥꯢ
ꯄꯨꯡ ꯃꯉꯥ ꯃꯈꯥꯏ ꯑꯗꯨꯋꯥꯏ ꯇꯧꯔꯒ ꯊꯦꯡꯅꯔꯦ ꯊꯦꯡꯅꯕꯗꯩ ꯍꯠꯂꯛꯄ ꯀꯥꯟꯗ ꯑꯩꯅ ꯑꯃꯨꯛ ꯅꯣꯏꯗ ꯐꯣꯟ ꯇꯧꯔꯤꯗꯣ ꯅꯣꯏ ꯆꯠꯇꯣꯏꯔꯥ ꯆꯠꯄꯗ ꯅꯣꯏꯁꯨ ꯆꯠꯂꯨꯁꯦ ꯍꯥꯏꯔꯒ ꯑꯃꯨꯛ ꯆꯠꯂꯨꯔꯦꯅꯀꯣ ꯑꯗꯨꯅꯤ ꯑꯗꯨꯅꯦ ꯑꯩꯁꯨ ꯃꯤꯀꯞ ꯊꯣꯛꯂꯛ ꯄꯗꯨꯗ ꯍꯥꯏꯗꯤ ꯅꯍꯥꯟꯈꯩ ꯁꯨꯝ ꯑꯃꯨꯛ ꯍꯧꯒꯠꯄ ꯍꯧꯈ꯭ꯔꯅꯤꯅ ꯍꯞꯇꯥ ꯑꯃ ꯐꯥꯗ꯭ꯔꯒꯁꯨ ꯅꯨꯃꯤꯠ ꯃꯉꯥ ꯇꯔꯨꯛꯅꯤ ꯁꯨꯖꯜꯂꯛꯑꯕꯅꯤꯅ ꯃꯊꯟꯗ ꯃꯤꯀꯥꯞ ꯊꯣꯛꯂꯛꯑꯦ ꯑꯗꯨꯝ ꯈꯤꯇꯪ ꯃꯉꯥ ꯃꯈꯥꯏ ꯈꯤꯇꯪ ꯍꯦꯟꯕ ꯑꯗꯨꯋꯥꯏꯗ ꯑꯗꯨꯗ ꯊꯣꯛꯂꯛꯄꯗꯨꯗ ꯑꯃꯨꯛ ꯍꯥꯏꯗꯤ ꯅꯍꯥꯟꯈꯩ ꯁꯨꯝ ꯑꯩꯈꯣꯏꯒꯤ ꯑꯃꯨꯛꯁꯨ ꯆꯠꯅꯤꯡꯒꯨꯝ ꯇꯧꯕ ꯑꯗꯒꯤ ꯑꯗꯨꯝ ꯑꯃꯨꯛꯁꯨ ꯉꯔꯥꯡ ꯁꯨꯝ ꯉꯥꯏꯍꯥꯛꯀ ꯂꯦꯞꯄꯨꯕꯗꯨꯒꯤ ꯏꯁꯥꯁꯦ ꯌꯥꯝ ꯀꯥꯍꯦꯟꯅ ꯋꯥꯗꯃꯛꯁꯨ ꯑꯩ ꯉꯁꯤ ꯉꯔꯥꯡꯗꯤ ꯂꯦꯞꯄꯒꯤ ꯋꯥꯗ꯭ꯔꯕꯅꯤ ꯒꯨꯝꯕ ꯈꯟꯕꯒꯤ ꯑꯁ ꯇꯨꯝꯁꯤꯜꯂꯒꯦꯅ ꯑꯃꯨꯛ ꯈꯟꯕ ꯑꯗꯁꯨ ꯑꯗꯨꯝ ꯆꯥꯎꯔ ꯆꯠꯅꯤꯡꯕꯅ ꯍꯦꯟꯒꯠꯄꯗ ꯑꯗꯨꯝ ꯑꯗꯒꯤꯀꯣ ꯍꯪꯉꯛꯄꯅꯤꯗ ꯑꯩꯁꯨ ꯅꯪ ꯌꯨꯝꯗ ꯂꯩꯔꯒꯗꯤ ꯍꯧꯒꯠꯂꯕ ꯑꯣꯏꯔꯒꯗꯤ ꯑꯗꯨꯝ ꯆꯠꯂꯨꯁꯤꯔꯥꯅ ꯉꯥꯏꯍꯥꯛ ꯆꯠꯂꯨꯕꯗꯨꯅꯁꯨ ꯉꯥꯏꯍꯥꯛꯇꯪ ꯅꯨꯡꯉꯥꯏꯕꯗꯧꯅ ꯇꯧꯕꯗꯣ ꯏꯁꯥꯗ ꯑꯗꯨꯒꯤꯅꯤꯗ ꯑꯩꯈꯣꯢ ꯅꯪꯒꯤ ꯕꯨ ꯉꯟꯅ ꯍꯧꯒꯠꯂꯕꯅꯤꯅ ꯍꯧꯖꯤꯛꯄꯨꯗꯤ ꯇꯨꯝꯕꯗꯤ ꯇꯨꯝꯅꯤꯡꯉꯝꯃꯅꯤ ꯑꯗꯣ ꯉꯁꯤꯕꯨꯗꯤ ꯊꯕꯛ ꯂꯣꯏꯔꯕꯗꯤ ꯑꯗꯨꯝ ꯉꯟꯅ ꯇꯨꯝꯖꯔꯁꯨ ꯌꯥꯔꯦꯗ
ꯍꯣꯏ ꯑꯗꯨꯅꯦ ꯉꯁꯤꯁꯦ ꯑꯗꯨꯝ ꯑꯗꯒꯤ ꯊꯕꯛ ꯀꯩꯗꯧꯏ ꯑꯩꯈꯣꯏ ꯈꯔ ꯍꯥꯟꯅꯗꯤ ꯇꯧꯕ ꯈꯟꯕ ꯄ꯭ꯂꯥꯟ ꯑꯃꯅꯤ ꯂꯩ ꯃꯥꯏ ꯄꯥꯛꯅ ꯇꯧꯔꯒ ꯑꯗꯨꯝ ꯀꯨꯝꯃꯛꯑꯦ ꯑꯗꯨꯗꯨꯒ ꯑꯃꯨꯛ ꯀꯩꯅꯣ ꯀꯣꯃꯛꯄꯒꯀꯣ ꯑꯗꯒꯤ ꯇꯣꯇꯤ ꯏꯁꯤꯡ ꯇꯥꯏꯅ ꯇꯧ ꯂꯩꯔꯝꯃꯤꯅꯦ ꯇꯣꯇꯤ ꯏꯁꯤꯡꯁꯦ ꯑꯩꯈꯣꯏꯁꯨ ꯃꯤ ꯑꯍꯨꯝ ꯌꯨꯝ ꯑꯍꯨꯝꯒꯤ ꯌꯥꯕꯅꯤꯅ ꯑꯩꯈꯣꯏꯅ ꯂꯥꯁꯇ ꯌꯥꯕꯒꯤ ꯑꯃ ꯇꯣꯇꯤꯁꯦ ꯀꯩ ꯍꯥꯏꯅꯤ ꯇꯥ ꯇꯥꯖ ꯇꯥꯔꯒꯁꯨ ꯊꯤꯟꯇꯦꯛꯁꯇ ꯀꯥꯍꯟ ꯀꯥꯟꯗꯅ ꯈꯔ ꯄꯤꯛꯄ ꯑꯗꯒꯤ ꯑꯩꯈꯣꯏ ꯇꯞ ꯀꯨꯝꯕ ꯀꯩꯒꯨꯝꯕꯗ ꯇꯧꯔꯀꯥꯟꯗꯅ ꯈꯔ ꯆꯥꯎꯕ ꯑꯗꯨꯃꯥꯏ ꯇꯧꯕꯒꯤꯀꯣ ꯁꯤꯟꯇꯦꯛꯁ ꯀꯥꯕ ꯌꯥꯗꯕꯩ ꯇꯞꯇ ꯑꯣꯏꯅ ꯐꯖꯅ ꯌꯥꯔꯒ ꯕꯥꯇꯤꯟꯗ ꯇꯧꯔ ꯇꯧꯔ ꯍꯩꯖꯤꯜꯂꯦꯕꯀꯣ ꯑꯗꯨꯅ ꯑꯗꯨꯝ ꯍꯥꯏꯗꯤ ꯁꯦꯟꯅꯗ꯭ꯔꯦꯁꯨ ꯌꯥꯕ ꯄꯣꯠꯇꯨꯗ ꯑꯃ ꯁꯦꯟꯅꯍꯟꯕ ꯑꯃ ꯇꯧꯕꯗꯣ ꯑꯃꯥꯏꯅ ꯇꯧꯋꯦ ꯑꯗꯨ ꯇꯧ ꯂꯣꯏꯕꯒ ꯑꯩꯁꯦ ꯄꯨꯡꯁꯦ ꯌꯦꯡꯕ ꯀꯥꯟꯗ ꯊꯦꯡꯗꯣꯛꯈ꯭ꯔꯦꯕꯀꯣ ꯄꯨꯡ ꯅꯤꯄꯥꯟ ꯇꯥꯔꯒꯦ ꯇꯧꯔꯝꯃꯦ ꯗꯤ ꯑꯩꯈꯣꯏ ꯃꯥꯅ ꯑꯩꯁꯦ ꯊꯕꯛ ꯆꯠꯀꯅꯤ ꯍꯥꯏꯕꯗꯨꯗ ꯃꯥꯅ ꯊꯣꯡꯕꯤꯔꯝꯃꯦ ꯑꯗꯨ ꯅꯤꯄꯥꯜ ꯃꯈꯥꯏ ꯇꯥꯔꯝꯗꯥꯏꯗꯤ ꯑꯩꯩꯅ ꯇꯞꯅ ꯇꯧꯔ ꯂꯨꯖꯔꯦ ꯂꯨꯖꯔꯒ ꯄꯕꯠ ꯊꯣꯛꯑꯦ ꯑꯗꯨꯀꯥꯟꯗ ꯕꯟꯁꯤ ꯂꯩꯔꯝꯗ꯭ꯔꯦꯅꯦ ꯑꯩꯅ ꯀꯩꯅꯣ ꯉꯁꯤꯁꯦ ꯕꯟꯒꯨꯝꯕ ꯑꯣꯏꯕ ꯖꯥꯠꯂꯥꯅ ꯈꯜꯂꯒ ꯑ ꯑꯩꯈꯣꯏꯒꯤ ꯀꯩꯅꯣꯒꯤ ꯁꯣ
ꯄꯣꯁ ꯑꯣꯐꯤꯁ ꯑ ꯄꯣꯁ ꯑꯣꯐꯤꯁ ꯅꯠꯇꯦ ꯑꯩꯈꯣꯏꯒꯤ ꯑ ꯕꯦꯡ ꯂꯩꯕ ꯑꯗꯒꯤ ꯄꯨꯂꯤꯁ ꯏꯁꯇꯦꯁꯟ ꯂꯩꯔꯤꯕ ꯖꯒꯥ ꯑꯗꯩ ꯑꯃꯨꯛ ꯊꯧꯗꯔꯒ ꯕꯁꯇꯒ ꯆꯠꯈ꯭ꯔ ꯖꯥꯠꯂ ꯍꯥꯏꯐꯦꯠ ꯇꯥꯟꯅꯔꯨꯁꯤ ꯇꯧꯔꯒ ꯈꯣꯏ ꯏꯅꯥꯎꯄꯥ ꯇꯧꯔ ꯇꯧꯔ ꯇꯥꯟꯅꯔꯨꯔꯦ ꯑꯗꯨꯒ ꯕꯁꯁꯨ ꯂꯥꯛꯑꯝꯗ꯭ꯔꯦ ꯑꯗꯣ ꯁꯨꯝꯉꯥꯏꯔꯒꯦꯅ ꯇꯧꯕꯒ ꯉꯥꯏꯇꯪ ꯂꯩ
ꯂꯥꯛꯑꯦ ꯗꯤ ꯑꯗꯨꯝ ꯊꯦꯡꯉꯦ ꯉꯁꯤꯗꯤ ꯑꯗꯣ ꯕꯁꯇꯣ ꯑꯃꯨꯛ ꯇꯧꯔꯒ ꯆꯠꯂꯦ ꯕꯁꯇꯨ ꯇꯧꯔꯒ ꯆꯠꯄꯗ ꯑꯃꯨꯛ ꯉꯥꯇꯪꯁꯨꯝ ꯋꯥꯔꯤ ꯁꯥꯟꯅꯔꯝꯃꯦ ꯏꯃꯥꯟꯅꯕ ꯑꯃꯒ ꯑꯗꯨꯏꯗꯨꯒ ꯑꯗꯨꯝ ꯆꯠꯂꯦ ꯌꯧꯔꯦ ꯌꯧꯔꯒ ꯑꯗꯨꯝ ꯊꯕꯛ ꯉꯁꯤꯗꯤ ꯑꯗꯨꯝ ꯍꯥꯏꯗꯤ ꯄꯦꯁꯦꯟꯗ ꯑꯗꯨꯝ ꯆꯥꯃ ꯆꯥ ꯑꯗꯨꯝ ꯈꯔ ꯄꯥꯏꯌꯦꯕꯀꯣ ꯑꯍꯨꯝ ꯃꯔꯤ ꯑꯗꯨꯃꯥꯏꯅ ꯄꯥꯏꯔꯦ ꯍꯥꯏꯗꯤ ꯅꯍꯥꯟꯒꯩ ꯁꯨꯝ ꯄꯥꯏꯔꯨꯗꯕꯒꯤ ꯈꯔ ꯑꯩꯉꯣꯟꯗ ꯋꯥ ꯉꯥꯡꯕ ꯀꯥꯟꯗ ꯀꯨꯏꯅ ꯉꯥꯡꯉꯛ ꯀꯥꯟꯗ ꯋꯥꯕ ꯈꯣꯠꯄ ꯇꯧꯕꯗꯣ ꯑꯗꯨꯏꯗꯨꯒ ꯇꯧꯑꯦ ꯑꯗꯣ ꯉꯁꯤꯅ ꯗꯥꯎꯁꯨ ꯌꯥꯔꯤꯅꯤꯅ ꯑꯩꯈꯣꯏ ꯀꯩꯅꯣꯁꯨ ꯇꯥꯕꯗ ꯍꯥꯏꯗꯤ ꯃꯣꯏ ꯏꯟꯐꯦꯛꯁꯟ ꯂꯥꯛꯄꯁꯨ ꯇꯥꯕꯀꯣ ꯑꯗꯨꯗꯒꯤ ꯍꯥꯟꯅ ꯀꯥꯔꯛꯇꯕ ꯃꯣꯏꯒꯤ ꯏꯁꯇꯥꯞ ꯃꯌꯥꯝꯁꯨ ꯂꯣꯏꯅ ꯀꯥꯔꯛꯄ ꯑꯗꯨꯗꯨꯅ ꯂꯣꯏ ꯊꯦꯡꯅꯔꯕꯅꯤꯅ ꯍꯥꯏꯗꯤ ꯑꯃꯁꯨ ꯑꯃꯁꯨ ꯋꯥꯏꯅ ꯂꯩꯔꯦ ꯑꯩꯅ ꯆꯠꯂꯁꯦ ꯍꯥꯏꯕꯁꯨ ꯃꯥꯒꯤ ꯑꯩꯒꯤ ꯑꯩꯅ ꯇꯧꯕꯤꯔꯤꯕ ꯃꯄꯨꯗꯨꯁꯨ ꯃꯥꯁꯨ ꯂꯥꯛꯄꯗ ꯆꯠꯂꯦ ꯁ꯭ꯋꯥꯔꯁꯤꯁꯨ ꯑꯃꯒ ꯑꯃꯨꯛ ꯑꯃꯝ ꯊꯦꯡꯅ ꯂꯩꯕ ꯈꯣꯠꯄ ꯇꯧꯗꯅ ꯑꯩ ꯊꯣꯛꯄꯗꯤ ꯉꯟꯇꯥ ꯊꯣꯛꯂꯛꯑꯦꯕꯀꯣ ꯄꯨꯡ ꯑꯃ ꯁ꯭ꯋꯥꯏꯗ ꯑꯃ ꯈꯤꯇꯪ ꯈꯦꯜꯠꯂꯛꯄ ꯁ꯭ꯋꯥꯏꯗ ꯊꯣꯛꯂꯛꯑꯦ ꯑꯗꯨ ꯑꯩ ꯊꯣꯛꯂꯛꯄꯒꯈꯣꯏ ꯎꯗꯧ ꯋꯥꯡꯕꯔꯤꯡꯒꯤ ꯈꯨꯕꯝ ꯂꯩ ꯑꯗꯨꯏ ꯃꯅꯥꯛꯇ ꯑꯩꯈꯣꯏ ꯍꯣꯇꯦꯜ ꯂꯩꯌꯦꯕꯀꯣ ꯑꯗꯩ ꯆꯥꯔꯒ ꯑꯗꯨꯝ ꯆꯥꯔꯦꯁꯦ ꯈꯣꯠꯀꯦ ꯇꯧꯔꯒ ꯑꯩꯈꯣꯏ ꯃꯣꯏ ꯇꯔꯥ ꯑꯗꯨꯃꯥꯏꯅ ꯇꯧꯔꯒ ꯆꯥꯁꯦ ꯆꯥꯔꯦ ꯑꯗꯒꯤ ꯄꯨꯀꯤꯡ ꯕꯣꯟ ꯆꯅꯥꯒ ꯀꯩ ꯇꯧꯔ ꯆꯥꯔꯦ ꯆꯥꯕ ꯂꯣꯏꯔꯒ ꯂꯥꯛꯑꯦ ꯑꯗꯨꯝ ꯌꯧꯗꯧ ꯃꯥꯜꯂꯒ ꯑꯩꯈꯣꯏꯁꯦ ꯑꯗꯨꯒ ꯂꯥꯛꯑꯦ ꯑꯗꯨꯗꯨꯒ ꯈꯣꯠ ꯇꯧꯔ ꯈꯥꯝꯃꯦ ꯑꯗꯨ ꯑꯃꯨꯛ ꯂꯩꯔꯛꯑꯦ ꯑꯗꯨ ꯂꯔꯒ ꯑꯃꯨꯛ ꯂꯥꯡꯃꯣꯏꯗꯣꯡ ꯌꯧꯔꯝꯗꯥꯏꯩꯗ ꯑꯃꯨꯛ ꯃꯣꯏ ꯃꯌꯥꯝꯗꯣ ꯀꯩꯅꯣ ꯇꯧꯔꯒ ꯍꯤꯗꯥꯛ ꯀꯥꯏꯕ ꯈꯣꯠꯄ ꯇꯧꯕ ꯆꯪꯈ꯭ꯔꯦ ꯑꯗꯨꯗꯨꯒꯤ ꯇꯧꯕꯗ ꯊꯦꯡꯉꯦ ꯌꯨꯝ ꯌꯧꯕ ꯀꯥꯟꯗ ꯄꯨꯡ ꯃꯔꯤꯒ ꯃꯤꯠ ꯇꯔꯥꯉꯥ ꯁꯨꯃꯥꯏꯅ ꯆꯠꯂꯦꯕ
ꯑꯣ ꯑꯗꯨ ꯍꯥꯏꯔꯒ ꯑꯪꯒ꯭ꯔꯨꯗꯣ ꯉꯁꯥꯏꯒꯤ ꯑꯗꯨ ꯌꯥꯝ ꯍꯥꯎꯋꯦ ꯑꯪꯒ꯭ꯔꯨꯗꯣ ꯌꯥꯝ ꯊꯖ ꯊꯨꯝꯃꯦꯑꯦ ꯑꯗꯨꯗ ꯍꯥꯏꯒꯦꯗ ꯈ ꯀꯥꯎꯕ ꯀꯥꯎꯕꯗꯤ ꯅꯪꯅ ꯍꯧꯖꯤꯛ ꯇꯔꯨꯕꯁꯦ ꯀꯩꯀꯥ ꯅꯤꯡꯁꯤꯡꯉꯀꯥꯟꯗ ꯑꯩꯁꯨ ꯋꯥꯈꯜ ꯇꯧꯔꯛꯑꯦ ꯌꯥꯝ ꯍꯥꯎꯋꯦ ꯑꯩ ꯑꯪꯒꯗ
ꯏ
ꯍꯟꯊꯥꯡꯗꯤꯤ ꯍꯧꯗꯕ꯭ꯔꯣ ꯌꯦꯟꯁꯥꯡꯁꯨ ꯍꯥꯎꯋꯦ ꯑꯦꯟꯁꯥꯡꯁꯨ ꯌꯥꯝꯅ ꯑꯩꯈꯣꯏꯒꯤ ꯊꯥꯏꯅ ꯑꯩꯈꯣꯏꯅ ꯑꯉꯥꯡ ꯑꯣꯏꯔꯤꯉꯩꯗ ꯆꯥꯈꯤꯕꯒꯤ ꯃꯍꯥꯎ ꯑꯃ ꯍꯥꯏꯗꯤ ꯑꯗꯨꯃꯥꯏꯅ ꯄꯤꯕꯗꯧꯅ ꯇꯧꯕꯗꯣ ꯃꯅꯝ ꯉꯁ ꯅꯨꯡꯁꯤꯔꯒ ꯌꯦꯟꯁꯥꯡꯁꯦ ꯃꯍꯤ ꯐꯤꯁꯦ ꯊꯥꯎꯒꯁꯨ ꯌꯥꯎꯔꯒ ꯈꯪꯗꯦ ꯊꯥꯎ ꯌꯥꯝꯖꯔꯒꯁꯨ ꯉꯁꯥꯏꯒꯤ ꯊꯥꯏꯅ ꯆꯥꯈꯤꯕ ꯑꯉꯥꯡ ꯑꯣꯏꯔꯤꯉꯩꯗ ꯑꯩꯈꯣꯏꯅ ꯌꯥꯝ ꯍꯥꯎꯅ ꯆꯥꯈꯤꯕ ꯌꯦꯟ ꯊꯣꯡꯕꯒꯤ ꯃꯍꯥꯎꯗꯣ ꯑꯗꯨꯃꯥꯏꯅ ꯄꯤꯕ ꯑꯃ ꯑꯣꯏꯈ꯭ꯔꯦ ꯉꯁꯨ ꯌꯦꯟꯁꯥꯡꯗꯣ ꯍꯥꯎꯋꯦ ꯑꯣꯟꯖꯥꯡꯁꯨ ꯑꯗꯨ ꯑꯩꯅ ꯀꯩꯝ ꯍꯥꯎꯑꯣ ꯀꯩꯅꯣꯗꯣ ꯑꯩꯅ ꯍꯥꯏꯒꯦ ꯇꯧꯔꯤꯁꯦ ꯅꯣꯏꯒꯤ ꯉꯁꯥꯏꯒꯤ ꯍꯥꯏꯕ ꯅꯪ ꯇꯥꯕꯗ ꯇꯥꯔꯝꯗꯧꯁꯨ ꯃꯥꯜꯂꯦ ꯀꯩꯅꯣꯒꯤ ꯒ꯭ꯔꯦꯁꯤꯌꯥꯁꯀꯤ ꯍ ꯐꯔꯦ ꯐꯔꯦ